ꯂ ꯄꯥꯏꯈꯠꯂꯦꯕ ꯌꯥꯗꯦ ꯍꯥꯏꯕ ꯀꯩꯗꯧꯔꯦꯖꯥꯅꯣ ꯀꯔꯤ ꯑꯩꯅ ꯄꯥꯏꯈꯠꯂꯦ ꯄꯥꯏꯈꯠꯂꯒ ꯍꯧꯖꯤꯛꯀꯤ ꯑꯩꯅ ꯅꯉꯣꯟꯗ ꯊꯥꯔꯤꯗꯨꯗꯤ ꯑꯩꯅ ꯏꯁꯀ꯭ꯔꯤꯟ ꯁꯣꯠ ꯊꯥꯔꯤꯗꯨꯗꯤ ꯑꯗꯨꯗꯥꯃꯥꯏꯅ ꯂꯩ ꯍꯥꯏꯕ ꯑꯗꯨꯒ ꯅꯪ ꯑꯗꯨꯝ
ꯅꯪ ꯅꯪꯒꯤꯗꯣ ꯅꯦꯠꯋꯥꯛ ꯅꯨꯡꯉꯥꯏꯇꯕ꯭ꯔꯥ ꯅꯠꯇ꯭ꯔꯒꯅꯝ ꯑꯣꯏꯔꯝꯗꯧ ꯃꯥꯜꯂꯦ ꯑꯩꯉꯣꯟꯗꯗꯤ ꯀꯩꯝ ꯇꯧꯗꯦꯕ ꯅꯪ ꯑꯣꯛꯄꯒꯤ
ꯑꯩꯉꯣꯟꯗ ꯅꯪꯉꯣꯟꯗ ꯑꯗꯨꯝ ꯑꯩꯗꯣ ꯄꯥꯏꯈꯠꯂꯒ ꯃꯩꯅꯠ ꯆꯠꯄ꯭ꯔꯣ ꯀꯃꯥꯏꯅ ꯇꯧꯒꯦ
ꯀꯩꯝ ꯆꯠ ꯀꯩꯝ ꯄꯥꯏꯈꯠꯄꯒꯤ ꯃꯑꯣꯡ ꯎꯗꯦ ꯑꯩꯉꯣꯟꯗ ꯔꯤꯡ ꯔꯤꯡ ꯑꯗꯨꯝ ꯊꯥꯔ ꯂꯩꯌꯦꯦ
ꯑꯩꯉꯣꯟꯗꯅꯦ ꯑꯩꯅ ꯄꯥꯏꯈꯠꯂꯒ ꯖꯣꯏ ꯅꯤꯡ ꯊꯥꯔꯒ ꯑꯗꯨꯝ ꯂꯩꯕ ꯑꯣ ꯑꯗꯨ ꯀꯩꯅꯣꯝ ꯅꯦꯠꯋꯥꯛ ꯅꯨꯡꯉꯥꯏꯇꯕ꯭ꯔꯥ ꯅꯠꯇ꯭ꯔꯒ ꯃꯣꯏꯒꯤꯗ ꯁꯣꯏꯗꯩꯅꯣ ꯑꯣꯏꯔꯝꯒꯅꯤ ꯈꯦ ꯆꯥꯛ ꯆꯥ ꯀꯃꯥꯏ ꯇꯧꯒꯦꯥꯛꯕꯨꯗꯤ ꯆꯥꯗ꯭ꯔꯤ ꯑꯩ ꯍꯜꯂꯛꯑꯦ ꯃ ꯃꯤ ꯇꯥꯊꯣꯛꯑꯒ ꯆꯥ ꯊꯛꯑꯦ ꯆꯧ ꯈꯔ ꯂꯩꯔꯑꯦ ꯑꯩꯈꯣꯏ ꯃꯃꯣꯝꯅ ꯑꯩꯅ ꯄꯥꯝꯖꯈꯤꯕꯗꯨꯗ ꯑꯗꯨ ꯆꯧꯗꯨ ꯆꯥꯁꯤꯜꯂꯦ ꯆꯥ ꯊꯛꯑꯦ ꯑꯗꯨꯒꯤ ꯉꯥꯏꯍꯥꯛ ꯂꯩ ꯆꯥꯅꯤ ꯆꯥꯛꯄꯨꯗꯤ ꯅꯪꯗꯤ ꯆꯥꯔꯕ ꯀꯃꯥꯏꯅ ꯇꯧꯒꯦ
ꯑꯩꯕꯨꯗꯤ ꯆꯥꯔꯦ ꯑꯩꯈꯣꯏ ꯍꯧꯖꯤꯛꯇ ꯆꯥꯕꯇꯣꯞꯄꯗ ꯑꯩꯈꯣꯏ ꯃꯈꯣꯏꯁꯨ ꯂꯥꯛꯕꯗ ꯉꯥꯏꯔꯤꯕ ꯑꯗꯨ ꯉꯍꯥꯛꯇꯪ ꯉꯥꯏꯔꯨꯔꯕ ꯃꯣꯏ ꯑꯗꯨꯝ
ꯃꯣꯏ ꯑꯗꯨꯝ ꯀꯣꯕꯤ ꯊꯣꯡꯉꯦ ꯑꯗꯨꯒ ꯆꯤꯅꯥ ꯀꯥꯡꯉꯧ ꯑꯃ ꯇꯧꯔꯦ ꯑꯁ ꯑꯗꯨꯗꯤ ꯍꯥꯎꯗꯤ ꯍꯥꯎꯅꯤ ꯑꯗꯨꯒ ꯁꯤꯅ ꯈꯉꯧꯗꯣ ꯑꯇꯣꯞꯄ ꯀꯩꯀꯩ ꯍꯥꯞꯀꯦ
ꯑꯣ ꯎ ꯎꯆꯅꯥ ꯀꯥꯡꯩꯅꯧꯗꯣ ꯊꯣꯏꯅ ꯍꯥꯞꯇꯗ ꯃꯪꯒꯜꯒꯨꯝꯕ ꯃꯪꯒꯜ ꯑꯇꯤꯡꯕꯗꯣ ꯈꯤꯇꯪ ꯄꯣꯞꯂꯤ ꯄꯣꯞꯂꯤ ꯇꯧꯕꯗꯣ ꯀꯟꯇꯛꯇꯤ ꯇꯧꯕꯗꯣ ꯑꯗꯨꯃ ꯍꯥꯞꯄꯦ ꯑꯗꯨꯒ ꯃꯣꯔ ꯇꯦꯛꯄ ꯈꯔ ꯁꯣꯏꯁꯤꯜꯂꯒ ꯍꯥꯞꯄꯦ ꯑꯗꯨꯃꯥꯏꯅ ꯇꯧꯔꯒ ꯑꯗꯨꯝ ꯆꯝꯅ ꯉꯧꯕ ꯍꯥꯏꯇꯥꯔꯦ ꯃꯁꯂꯥ ꯌꯥꯝ ꯍꯥꯞꯇꯕꯤꯗ ꯑꯗꯨꯝ ꯌꯥꯝ ꯍꯥꯎꯋꯦ ꯑꯗꯨꯝ
ꯌꯥꯝ ꯍꯥꯎꯋꯦ ꯑꯗꯨꯝ ꯑꯗꯨꯅꯦ ꯎꯆꯤꯅꯥ ꯍꯥꯏꯕꯁꯤꯗꯤꯅꯦ ꯎꯆꯤꯅꯥ ꯉꯧꯒꯦ ꯍꯥꯏꯔꯗꯤ ꯃꯣꯔꯣꯛ ꯑꯇꯦꯛꯄꯁꯦ ꯌꯥꯝ ꯀꯝꯄꯜꯁꯔꯤ ꯑꯣꯏ ꯑꯗꯨꯒ ꯍꯧꯖꯤꯛꯀꯤ ꯍꯋꯥꯏ ꯃꯪꯒꯜꯗꯣ ꯑꯗꯨꯁꯨ ꯄꯜꯍꯟꯅꯤꯡꯕ ꯍꯥꯏ ꯇꯥꯔꯦ ꯑꯩꯅ ꯑꯗꯨꯒꯤꯅꯤꯗ ꯌꯥꯝ ꯆꯥꯟꯅꯕꯅꯦꯕ ꯃꯣꯔꯣꯛ ꯑꯇꯦꯛꯄꯅꯦ ꯍꯋꯥꯏ ꯃꯪꯒꯜꯗꯨꯅꯦ ꯎꯆꯤꯟꯅꯥꯒ ꯇꯧꯔꯒ ꯉꯧꯕꯗꯣ ꯑꯇꯣꯞꯄꯒ ꯌꯥꯎꯗ꯭ꯔꯒꯁꯨ ꯑꯗꯨ ꯀꯣꯕꯤ ꯆꯝꯊꯣꯡꯗꯨꯗꯤ ꯆꯥꯛ ꯆꯥꯅꯤꯡꯒꯨꯝ ꯇꯧꯋꯦ ꯑꯩꯁꯨ ꯆꯥꯗꯕ ꯀꯨꯏꯔꯦ ꯀꯣꯕꯤꯒꯨꯝꯕꯁꯦ
ꯀꯣꯕꯤ ꯊꯣꯡꯕꯁꯦ ꯑꯩꯗꯤ ꯆꯥꯗꯤ ꯆꯥꯅꯤꯡꯗꯦꯕꯀꯣ ꯑꯅꯝꯕꯅ ꯀꯣꯕꯤ ꯆꯝꯊꯣꯡꯒꯨꯝꯕꯁꯦ ꯁꯅ ꯅꯤꯡꯊꯝ ꯊꯥꯗꯕꯨꯗꯤ ꯈꯔ ꯆꯥꯏꯀꯣ ꯀꯣꯕꯤ ꯆꯝꯊꯣꯡ ꯆꯥ ꯆꯥꯗꯅ ꯑꯗꯣ ꯈꯥꯃꯦꯟ ꯆꯤꯅ ꯊꯣꯡꯉꯦ ꯑꯂꯨ ꯈꯤꯇꯪ ꯈꯥꯏꯖꯤꯜꯂꯒ ꯑꯗꯨꯁꯨ ꯑꯗꯨꯝ ꯍꯥꯎꯗꯤ ꯍꯥꯎꯋꯦ ꯍꯥꯎꯇꯦ ꯍꯥꯏꯕꯗꯤ ꯌꯥꯔꯣꯏꯀꯣ ꯑꯗꯨꯝ ꯍꯥꯎꯋꯦ ꯉꯥ ꯈꯤꯇꯪ
ꯉ ꯊꯅꯀꯣ ꯅꯣꯏꯒꯤꯗꯤ ꯀꯩꯀꯩ ꯃꯊꯦꯜ ꯂꯧꯔꯒꯦ ꯉꯁꯤꯒꯤ ꯑꯩꯈꯣꯏ ꯁꯦ ꯑꯩꯈꯣꯏ ꯀꯔꯤ ꯃꯊꯦꯜ ꯇꯧꯕꯅꯣꯗ ꯈꯪꯗꯦ ꯑꯗꯨ ꯏꯔꯣꯟꯗꯕꯗꯤ ꯃꯥꯜꯂꯦ ꯑꯃ ꯍꯋꯥꯏ ꯃꯪꯒꯜ ꯑꯇꯤꯡꯕꯗꯨ ꯈꯔ ꯂꯩꯍꯧꯕꯒꯨꯝ ꯇꯧꯋꯦ ꯑꯗꯨ ꯂꯄ ꯂꯐꯨꯒ ꯏꯔꯣꯜꯂꯗꯣꯔꯤꯕ꯭ꯔꯥ ꯂꯐꯨꯁꯨ ꯂꯩꯍꯧꯕꯅꯦꯕꯀꯣ ꯑꯗꯨ ꯈꯪꯗꯦ ꯀꯔꯝꯕ ꯇꯧꯗꯣꯏꯖꯥꯠꯅꯣ ꯆꯥꯛꯄꯨꯗꯤ ꯂꯣꯏꯈ꯭ꯔꯦꯕ ꯌꯦꯟꯖꯥꯡꯗꯣ ꯁꯦꯝꯍꯧꯕꯅꯦ ꯑꯩꯁꯦ ꯃꯨꯟꯅ ꯌꯦꯡꯁꯤꯜꯂꯝꯗ꯭ꯔꯕ ꯍꯋꯥꯏ ꯃꯪꯒꯟꯗꯨ ꯅꯪꯗꯤ ꯎꯔꯛꯄ ꯑꯗꯣ ꯈꯪꯗꯦ ꯌꯦꯡꯉꯒꯦ ꯆꯥꯗꯕꯨꯗꯤ ꯋꯥꯠꯂꯦꯕꯀꯣ ꯑꯩꯕꯨꯗꯤ ꯍꯣꯔꯦꯟ ꯃꯥꯄꯜ ꯃꯈꯥꯏ ꯑꯋꯥꯏꯗ ꯆꯥꯗꯣꯏꯅꯦꯕ ꯑꯗꯨꯅ ꯉꯁꯤ ꯋꯥꯋꯥꯛꯀꯤꯡ ꯆꯠꯂꯔꯣꯏꯗꯕ꯭ꯔꯃꯥꯏ ꯇꯧꯕꯣ ꯁꯨꯃꯥꯏꯅ ꯆꯥꯛ ꯊꯤꯟꯅ ꯆꯥꯕꯁꯦ ꯐꯠꯇꯦꯅ ꯈꯜꯂꯦ ꯍꯥꯏꯕꯗꯤ ꯄꯨꯡ ꯃꯥꯄꯟꯗ ꯆꯥꯕ ꯍꯥꯏꯁꯦ ꯗꯥꯏꯖꯦꯁꯟꯒꯤꯇ
ꯑꯗꯨꯒ ꯇꯨꯝ ꯀꯀꯥꯟꯗ ꯑꯗꯨꯝ ꯄꯨꯡ ꯇꯔꯥꯃꯥꯊꯣꯏ ꯇꯥꯔꯅꯤ ꯑꯗꯨꯝ ꯆꯥ ꯇꯔꯥꯃꯥꯊꯣꯏ ꯃꯈꯥꯏ ꯇꯔꯥꯃꯥꯊꯣꯏ ꯑꯗꯨꯝ ꯇꯥꯔꯅꯤꯗꯅ ꯑꯗꯨꯅ ꯈꯤꯇꯪ ꯉꯟꯅ ꯆꯥꯍꯟꯅꯤꯡꯉꯤ ꯆꯥꯔꯒꯗꯤ ꯄꯨꯡ ꯇꯔꯦꯠ ꯊꯦꯡꯅꯕꯤꯗ ꯅꯤꯄꯜꯒꯨꯝꯕ ꯑꯗꯨꯏ ꯆꯥꯡꯗ ꯇꯔꯥ ꯆꯥꯍꯟꯅꯤꯡꯉꯤ
ꯍ ꯑꯗꯨ ꯑꯗꯨꯅꯦ ꯑꯩ ꯁꯨ ꯑꯗꯨꯃꯥꯏꯅꯕꯨꯗꯤ ꯇꯧꯗꯧꯅꯦꯕ ꯑꯗꯨꯗꯅꯦ ꯑꯩꯅ ꯍꯜꯂꯛꯄꯒꯤ ꯇꯥꯏꯃꯤꯡꯁꯤꯗꯅ ꯑꯃꯨꯛ ꯆꯥꯛꯔꯁꯨ ꯂꯣꯏꯗ ꯑꯗꯩ ꯍꯜꯂꯛꯄ ꯗꯨꯅ ꯑꯃꯨꯛ ꯋꯥꯕ ꯅꯤꯅ ꯀꯩꯅꯣꯃ ꯑꯃꯨꯛ ꯆꯥꯅꯤꯡꯕ ꯑꯗꯨꯃꯥꯏꯅ ꯇꯧꯕꯒꯤ ꯑꯃꯨꯛ ꯆꯥꯁꯤꯜꯂꯨꯨꯔꯃꯤꯅ ꯍꯦꯛꯇ ꯇꯔꯦꯠ ꯁ꯭ꯋꯥꯏꯗ ꯑꯃꯨꯛ ꯆꯥꯔꯒ ꯅꯤꯄꯥꯟ ꯁ꯭ꯋꯥꯗ ꯑꯃꯨꯛ ꯆꯥꯛ ꯆꯥꯕꯗꯨꯅ ꯑꯃꯨꯛ ꯆꯥꯅꯤꯡꯗꯕ ꯑꯖ ꯑꯩꯌꯥꯁꯦ ꯇꯔꯦꯠ ꯍꯜꯂꯛꯀꯥꯟꯗ ꯆꯥꯔꯦ ꯂꯣꯏꯔꯝꯕ ꯑꯣꯏꯔꯗꯤ ꯑꯃꯨꯛ ꯐꯕ ꯑꯗꯨꯁꯨ ꯑꯃꯨꯛ ꯑꯣꯏꯗꯕꯗꯣ ꯑꯗꯨꯃꯥꯏꯅ ꯇꯧꯕꯒꯤ ꯑꯗꯨꯝ ꯌꯦꯡꯉꯒꯦ ꯑꯗꯨꯕꯨꯗꯤ ꯃꯥꯄꯜ ꯁ꯭ꯋꯥꯏꯗ ꯊꯦꯡꯅꯕꯗꯤ ꯃꯥꯄꯜ ꯁ꯭ꯋꯥꯏꯗ ꯆꯥꯕ ꯌꯥꯕ꯭ꯔꯥ ꯑꯗꯨ ꯑꯩꯁꯨ ꯊꯦꯡꯅ ꯆꯥꯁꯤꯜꯂꯒ ꯇꯨꯝꯁꯤꯟꯕꯗꯣ ꯇꯨꯝ ꯍꯦꯛꯇꯨ ꯆꯥꯕꯒ ꯇꯨꯝꯗ꯭ꯔꯃꯛꯁꯨ ꯏꯁꯥꯗ ꯏꯅꯨꯡ ꯅꯨꯡꯉꯥꯏꯇꯦꯕ ꯆꯥ ꯑꯇꯣꯞꯄꯗꯣ ꯈꯤꯇꯪ ꯊꯦꯡꯈꯤꯕꯁꯦ ꯍꯣꯏ ꯅꯤꯄꯥꯟ ꯅꯤꯄꯥꯥꯟ ꯃꯈꯥꯏ ꯍꯥꯏꯁꯦ ꯆꯞ ꯆꯥꯔꯝꯃꯦ ꯊꯦꯡꯉꯕꯤꯗꯨꯣ ꯁꯤꯗꯩ ꯂꯥꯟꯊꯈ꯭ꯔꯒꯗꯤ ꯅꯨꯡꯉꯥꯏꯇ꯭ꯔꯦꯕ ꯑꯗꯨꯝ ꯀꯩꯁꯨ ꯑꯗꯨ ꯅꯪ ꯉꯁꯤ ꯋꯥꯋꯥꯛꯀꯤꯡ ꯆꯠꯂꯣꯏꯗ꯭ꯔꯣ ꯀꯃꯥꯏꯅ ꯇꯧꯗꯣꯏꯅꯣ
ꯋꯥꯋꯥꯛꯀꯤꯡꯁꯦ ꯑꯝꯇꯗꯤ ꯍꯥꯏꯅꯗ꯭ꯔꯤ ꯑꯃꯗꯣ ꯆꯥꯛ ꯆꯥꯈ꯭ꯔꯕ ꯆꯥꯗ꯭ꯔꯤꯕꯁꯨ ꯍꯥꯏꯔꯛꯇꯦ ꯑꯗꯨꯒ ꯃꯥ ꯆꯥꯛ ꯆꯥꯕꯨꯗꯤ ꯑꯗꯨꯝ ꯆꯠꯂꯨꯔꯒ ꯀꯩꯅꯣ ꯇꯧ ꯌꯥꯅꯤ ꯑꯗꯨ ꯃꯣꯏ ꯅꯥꯀꯟꯒꯤ ꯌꯨꯝ ꯁꯥꯒꯠꯄꯒꯤ ꯀꯟꯅ ꯂꯥꯡꯕ ꯈꯣꯠꯄ ꯇꯧꯍꯧꯋꯦ ꯑꯗꯨꯅ ꯑꯩꯁꯦ ꯆꯪꯉꯨꯕꯕꯁꯤꯦ ꯈꯤꯇ ꯈꯤꯇꯪ ꯐꯔꯛ ꯇꯕ ꯑꯩꯈ ꯉꯥꯛꯇ ꯂꯩꯔꯒ ꯆꯪꯒꯦꯅ ꯈꯜꯂꯤꯦ
ꯆꯪꯒꯦꯅ ꯈꯜꯂꯤ ꯍꯦꯟ ꯅꯪ ꯋꯥꯔꯤ ꯁꯥꯟꯅꯕ ꯂꯣꯏꯔꯒ ꯑꯣꯏꯅꯪ ꯀꯥꯟꯅꯗ꯭ꯔꯤꯁꯦ ꯋꯥꯔꯤꯗꯣ ꯑꯅꯤ ꯑꯍꯨꯝꯂꯛ ꯀꯣꯛ ꯁꯥꯟꯅ ꯊꯣꯛꯑꯣ ꯑꯗꯨꯒꯅꯦ ꯃꯣꯏꯒꯤꯗꯨꯁꯨ ꯍꯩꯕꯗꯣ ꯂꯣꯏꯕ ꯈꯤꯇꯪ ꯋꯥꯠꯀꯗꯧ ꯃꯥꯜꯂꯦꯕ ꯉꯁꯥꯏ ꯑꯩꯅ ꯎꯔꯝꯕꯗꯣ ꯃꯇꯝ ꯈꯤꯇꯪ ꯆꯪꯗꯧ ꯃꯥꯜꯂꯦ ꯑꯗꯨꯗ ꯃꯣꯏ ꯑꯗꯨ ꯍꯒꯜꯂꯤꯗꯨꯅ ꯀꯅꯥꯒꯤ ꯑꯣꯏꯗꯣꯏꯅꯣ ꯃꯣꯏꯒꯤ ꯀꯅꯥ ꯊꯣꯛꯀꯦ
ꯑꯣ ꯃꯣꯏꯒꯤꯅꯦ ꯃꯃꯥꯒꯤ ꯃꯃꯥꯒꯤ ꯃꯣꯏꯒꯤ ꯃꯔꯤ ꯃꯇꯥ ꯍꯥꯏꯇꯥꯔꯦ ꯃꯣꯏ ꯃꯃꯥꯒꯤ ꯃꯄꯥꯝꯅꯦꯕ ꯃꯣꯏ ꯂꯩꯔꯤꯁꯦ ꯑꯩꯈꯣꯏꯒꯤ ꯌꯨꯝ ꯊꯪꯅꯔꯤꯕ ꯌꯨꯝ ꯑꯍꯥꯡꯕꯁꯤꯅꯅꯦ ꯂꯝ ꯑꯍꯥꯡꯕ ꯀꯩꯀꯩ ꯍꯩꯅꯧ ꯏꯟꯖꯥꯡ ꯅꯥꯄꯤ ꯊꯥꯔꯤꯁꯤꯅ ꯃꯣꯏ ꯂꯝꯅꯦꯕ ꯍꯥꯟꯅ ꯑꯣꯏꯔꯝꯃꯤꯁꯦ ꯀꯦꯁ ꯀꯩꯀꯩ ꯇꯧꯅꯕꯗꯒꯤ ꯑꯁꯣꯝꯗ ꯃꯣꯏꯅ ꯃꯃꯥꯍꯣꯏ ꯂꯝ ꯂꯣꯝꯗ ꯂꯩꯔꯒ ꯑꯗꯨꯃꯥꯏꯅ ꯍꯣꯡꯗꯣꯛꯈꯤꯕꯅꯦꯕ ꯑꯗꯨꯅ ꯃꯣꯏ ꯃꯃꯥꯍꯣꯏꯒꯤ ꯑ ꯀꯩꯅꯣꯒꯤ ꯃꯕꯨꯡꯒꯤ ꯑ ꯃꯆꯥ ꯃꯃꯧꯁꯤꯡꯒꯤ ꯍꯥꯏꯗꯤ ꯃꯆꯥꯅꯨꯄꯥꯒꯤ ꯍꯥꯏ ꯔꯦꯀꯣ ꯑꯗꯨꯒꯤ ꯂꯝ ꯑꯣꯏꯕ ꯃꯣꯏ ꯑꯁꯤ ꯀꯩꯅꯣꯒꯤꯁꯦ ꯍꯧꯖꯤꯛ ꯁꯥꯒꯠꯂꯤꯁꯦꯀꯣ ꯑꯗꯨꯃꯥꯏꯅ ꯑꯣꯏꯕꯅꯦ ꯑꯗꯣ ꯑꯁ ꯈꯪꯗꯦꯗ ꯃꯣꯏꯁꯤ ꯉꯁꯥꯏ ꯑꯌꯨꯛꯇꯒꯤ ꯑꯗꯨꯝ ꯇꯧꯗꯣꯛꯑꯣ ꯑꯗꯨꯗꯅ ꯅꯨꯃꯤꯗꯥꯡ ꯋꯥꯏꯔꯝꯁꯤꯗ ꯄꯔꯞ ꯄꯞ ꯇꯧꯁꯤꯜꯂꯒ ꯁꯃꯥꯏꯅ ꯀꯩꯅꯣ ꯇꯧꯔꯦ ꯂꯥꯡꯁꯤꯜꯂꯔꯦ ꯇꯧ ꯌꯥꯕꯗꯣ
ꯌꯥ ꯍꯣ ꯑꯗꯨꯅꯦ ꯁꯥꯠ ꯍꯥꯏꯕꯕꯨ ꯍꯣꯏ ꯇꯉꯥꯏ ꯐꯗꯕꯨꯗꯤ ꯑꯣꯏꯔꯁꯨ ꯂꯩꯗꯅꯀꯣ ꯈꯤꯇꯪ ꯉꯜꯂꯤ ꯁꯥꯔꯤꯉꯩꯗ ꯇꯧꯔꯗꯤ ꯐꯩꯗꯅ ꯅꯪꯍꯧꯗ꯭ꯔꯣꯏꯗꯅꯁꯨ ꯐꯔꯛ ꯇꯥꯗꯅꯕ ꯑꯗꯣ ꯃꯣꯏ ꯊꯕꯛ ꯂꯩꯇꯕꯒꯤ ꯊꯕꯛ ꯂꯩꯅꯕꯒꯤ ꯌꯥꯗ ꯕꯨ ꯑꯣꯏꯔꯝꯕ ꯌꯥꯏ ꯑꯗꯨ ꯑꯣꯏꯔꯁꯨ ꯉꯜꯂꯤ ꯁꯥꯔꯤꯉꯩꯗꯗꯤ ꯆꯞꯇꯤ ꯆꯥꯕꯅꯤ ꯅꯨꯡꯗꯥꯡ ꯊꯦꯡꯉꯀꯥꯟꯗꯗꯤ ꯐꯔꯛ ꯇꯥꯏꯕ ꯑꯗꯨꯗꯣ ꯃꯣꯏ ꯑꯗꯨ ꯑꯣꯏꯔꯒꯅ ꯃꯣꯏꯒꯤ ꯃꯄꯥꯒꯤ ꯃꯌꯨꯝꯁꯤꯅ ꯀꯗꯥꯏꯋꯥꯏꯗꯕꯒꯤ ꯑꯣꯏꯗꯣꯏꯅꯣ
ꯑꯣ ꯃꯣꯏ ꯃꯄꯥꯁꯤꯅ ꯑꯩꯈꯣꯏ ꯍꯦꯛ ꯌꯨꯝ ꯊꯪꯅꯕꯗꯣ ꯑꯩꯈꯣꯏꯒꯤ ꯑ ꯌꯦꯠꯂꯣꯝ ꯍꯥꯏꯇꯥꯔꯦꯀꯣ ꯅꯥꯀꯟꯒꯤ ꯏꯪꯈꯣꯜ ꯀꯣꯏꯕꯗꯣ ꯑꯗꯨꯗꯩꯅꯦꯕ ꯃꯣꯏꯒꯤꯁꯦ ꯑꯁꯤ ꯃꯅꯤꯡꯒꯤ ꯀꯩꯅꯣꯒ ꯇꯣꯂꯨꯒ ꯁꯦꯝꯕ ꯃꯈꯩꯗꯣ ꯑꯗꯨ ꯃꯣꯏ ꯃꯄꯥꯒꯤ ꯃꯆꯤꯟꯅꯥꯎ ꯉꯥꯛꯇꯅꯦꯕ ꯑꯕꯩꯕꯨꯗꯤ ꯌꯥ
ꯑꯁꯦꯡꯕꯩꯕꯨꯗꯤ ꯃꯣꯏꯒꯤ ꯄꯨ ꯃꯄꯨ ꯃꯄꯨ ꯍꯥꯏꯩꯁꯦ ꯑꯗꯨꯝ ꯑꯇꯣꯞꯄꯗꯒꯤ ꯍꯣꯡꯉꯛꯄꯅꯦꯕ ꯑꯗꯨꯒ ꯃꯣꯏꯁꯤꯁꯨ ꯅꯨꯄꯤ ꯑꯅꯤ ꯂꯣꯟꯕ ꯃꯄꯨꯁꯤꯁꯨ ꯑꯗꯨꯒ ꯑꯗꯨꯃꯥꯏꯅ ꯇꯧꯕ ꯑꯗꯨꯒꯤ ꯅꯨꯄꯤꯒꯤ ꯃꯄꯥꯝꯅꯦꯕ ꯑꯁꯦꯡꯕꯩ ꯁꯤꯗ ꯂꯩꯁꯦ ꯃꯄꯥꯝ ꯍꯥꯏꯁꯦ
ꯑꯗꯨꯃꯥꯏꯅꯗꯤ ꯑꯣꯏꯗꯕꯅꯤ ꯑꯗꯨ ꯅꯨꯄꯤꯁꯤꯁꯨ ꯃꯒꯤ ꯏꯪꯈꯣꯜ ꯁꯔꯨꯛꯅꯦꯕ ꯁꯤꯁꯦ ꯑꯗꯨꯃꯥꯏꯅ ꯇꯧꯔꯒ ꯃꯄꯨꯗꯨ ꯄꯨꯔꯒ ꯂꯩꯕꯅꯦꯕ ꯑꯗꯨꯒꯤ ꯅꯨꯄꯤ ꯅꯨꯄꯥ ꯅꯨꯄꯥꯗꯨꯒꯤ ꯅꯨꯄꯤ ꯑꯍꯟꯗꯣ ꯑꯍꯟ ꯍꯥꯏꯗꯣꯏꯔꯥ ꯑꯇꯣꯝꯕꯤ ꯑꯣꯏꯗꯣꯏꯔꯥ ꯀꯩꯅꯣꯝ ꯑꯣꯏꯕꯅꯤ ꯑꯗꯨꯅ ꯀꯦꯁ ꯇꯧꯁꯤꯜꯂꯛꯄ ꯑꯗꯨꯒꯤꯅꯦꯕ ꯄꯩꯁꯥ ꯏꯒꯣꯜ
ꯍ ꯑꯗꯨꯕꯨꯗꯤ ꯀꯥꯔꯗꯁꯦ ꯑꯃꯗꯨ ꯈꯛꯇ ꯈꯛꯇ ꯉꯥꯏꯔꯦ ꯑꯗꯨꯒ ꯃꯥꯥꯒꯤ ꯀꯩꯅꯣꯗꯣ ꯌꯨꯇꯨꯨꯞ ꯍꯥꯡꯕꯗꯣ ꯃꯣꯏ ꯈꯛꯇ ꯉꯥꯏꯔꯦ ꯕꯦꯔꯥ ꯀꯥꯔꯒꯁꯦ ꯄꯩꯁꯥ ꯐꯪꯕꯒꯤ ꯑꯗꯨꯗꯣ ꯀꯩꯅꯣ ꯇꯧꯗꯦ ꯑꯗꯨꯗꯤ ꯃꯣꯏ ꯃꯃꯥꯒ ꯃꯄꯥꯒꯁꯦ ꯑꯗꯨꯝ ꯌꯨꯝꯁꯦ ꯌꯥꯝ ꯅꯛꯅꯅ ꯄꯥꯟꯕ ꯑꯣꯏꯗꯣꯏꯔꯣ ꯀꯃꯥꯏꯅ ꯇꯧꯔꯤꯣꯏꯅꯣ ꯑꯩ ꯒ꯭ꯌꯥꯟ ꯌꯥꯝ ꯌꯥꯝ ꯉꯥꯎꯔꯦ ꯍꯥꯏꯕ ꯃꯃꯥꯒꯤ ꯃꯄꯥ ꯃꯅꯤꯁꯨ ꯍꯥꯏꯗꯅꯦ ꯍꯥꯏ ꯑꯩ ꯀꯣꯛ ꯉꯥꯎꯋ
ꯍꯣꯏ ꯑꯆꯥꯔ ꯃꯌꯥꯁꯦ ꯑꯩꯈꯣꯏꯗꯤ ꯃꯣꯏꯔꯥꯡꯊꯦꯝ ꯁꯥꯒꯩ ꯉꯥꯛꯇ ꯇꯥꯏꯗꯅꯀꯣ ꯍꯣꯏ ꯑꯩꯈꯣꯏ ꯑꯩꯈꯣꯏꯁꯨ ꯃꯣꯏꯔꯥꯡꯊꯦꯝꯅꯦ ꯑꯗꯨꯁꯨ ꯃꯣꯏꯔꯥꯡꯊꯦꯝ ꯑꯩꯈꯣꯏꯅ ꯑꯃꯨꯛ ꯁꯥꯒꯩ ꯂꯥꯏꯏꯁꯤꯗ ꯂꯩꯗꯅꯀꯣ ꯃꯣꯏꯅ ꯑꯥ ꯅꯤꯡꯊꯧꯀꯥꯏ ꯂꯩꯕꯅꯦꯕ ꯑꯗꯨꯅ ꯀꯩꯅꯣ ꯇꯧꯕ ꯃꯣꯏꯁꯤꯗ ꯃꯣꯏ ꯃꯃꯥꯏ ꯃꯄꯥꯝꯅꯦꯕ ꯃꯣꯏꯅ
ꯃꯣꯏꯅ ꯂꯩꯔꯤꯕꯛ
ꯃꯄꯥꯟꯒꯤ ꯀꯣꯂꯨꯞ ꯍꯥꯏꯇꯥꯔꯦꯀꯣ ꯑꯗꯨꯝ ꯃꯣꯏꯔꯥꯡꯊꯦꯝ ꯉꯥꯛꯇꯅꯤꯅꯀꯣ ꯑꯗꯨꯒ ꯍꯣꯏ ꯃꯄꯥ ꯍꯣꯏꯁꯤꯅ ꯑꯃꯨꯛ ꯁꯤꯗ ꯂꯩꯔꯛꯄ ꯑꯗꯨꯝ ꯁꯤꯗ ꯆꯥꯎꯔꯛꯄ ꯅꯥꯀꯟꯒꯤꯁꯤ ꯑꯗꯨ ꯆꯥꯎꯔꯛꯄ ꯍꯥꯏꯇꯥꯦ ꯃꯣꯏ ꯈꯪꯉꯩꯗꯩ ꯑꯉꯥꯡ ꯃꯄꯥ ꯍꯣꯏꯗꯣ ꯈꯪꯉꯩꯗ ꯁꯤꯗ ꯍꯣꯡꯉ ꯍꯣꯡꯉ ꯂꯩꯔꯕꯅꯦꯕ ꯑꯗꯨꯝ ꯃꯃꯥꯍꯣꯏ ꯇꯧꯔꯒ ꯑꯗꯨꯅ ꯑꯁꯤꯗ ꯑꯗꯨꯝ ꯂꯩꯔꯛꯄꯗꯒꯤ ꯃꯥꯏ ꯃꯄꯥꯥꯟ ꯃꯃꯥꯁꯤꯅ ꯌꯥꯝ ꯄꯥꯝꯖꯕ ꯍꯥꯏꯇꯥꯔꯦꯀꯣ ꯃꯃꯥꯁꯤꯅ ꯃꯁꯛ ꯌꯥꯝ ꯐꯖꯩꯑꯕ ꯁꯪꯀꯔꯒꯤ ꯃꯄꯥꯁꯤ ꯅꯍꯥ ꯑꯣꯏꯔꯤꯉꯩꯗ ꯑꯗꯨꯅ ꯃꯥꯃꯁꯤꯅ ꯌꯥꯝ ꯄꯥꯝꯖꯕꯗꯒꯤ ꯅꯝꯗꯅ ꯑꯅ ꯈꯤꯇꯪ ꯐꯥꯕꯣꯏ ꯀꯩ ꯑꯣꯏ
ꯥꯗꯤ ꯋꯥꯔꯤꯁꯦ ꯑꯣꯟꯊꯣꯛꯄꯅꯤ ꯑꯗꯨꯕꯨꯗꯤ ꯅꯃꯥꯟꯅꯕꯗꯁꯨ ꯑꯗꯨꯝ ꯃꯁꯛ ꯑꯗꯨꯝ ꯐꯖꯕꯅꯤꯗ ꯐꯖꯕꯕꯨꯗꯤ ꯅꯣꯞꯇꯕꯅꯤ ꯀꯩꯁꯨ
ꯎ
ꯅꯣꯏ ꯃꯅꯤꯡꯒꯤ ꯀꯩꯅꯣꯗꯣ ꯅꯣꯏ ꯀꯥꯆꯧꯒꯤ ꯃꯆꯥꯅꯨꯄꯥꯗꯣ ꯑꯩꯈꯣꯏ ꯀꯟꯅ ꯆꯦꯟ ꯁꯅꯔꯤ ꯑꯣ ꯑꯁ ꯑꯗꯨꯕꯗ ꯂꯣꯏꯔꯝꯃꯅꯤ ꯑ ꯁꯣꯝꯗ ꯁꯣꯝꯗꯁꯨꯅꯦ ꯍꯦꯛꯇ ꯃꯥꯅ ꯇꯧꯗꯣꯏꯁꯦ ꯑꯩꯈꯣꯏꯗ ꯆꯠꯂꯨꯒꯦ ꯍꯥꯏꯗꯨꯣꯏꯅꯦ ꯃꯃꯥꯗ ꯑꯩꯈꯣꯏꯗ ꯆꯠꯂꯨꯒꯦ ꯍꯥꯏꯔꯗꯤ ꯌꯥꯏꯑꯕ ꯃꯃꯥꯅ ꯑꯇꯣꯞꯄꯗ ꯆꯠꯀꯦꯁꯤꯗꯤ ꯌꯥꯗꯦꯕ ꯑꯗꯨꯒꯤꯅꯦ ꯃꯥ ꯈꯟꯗꯛ ꯇꯧꯔꯝꯃꯅꯤ ꯃꯃꯥꯗ ꯑꯩꯈꯣꯏꯗ ꯆꯠꯂꯨꯅꯦ ꯍꯥꯏꯖꯤꯜꯂꯝꯃꯒ ꯑꯗꯨꯒ ꯑꯩꯈꯣꯏꯗꯅ ꯂꯥꯛꯑꯣꯏꯗꯣꯏꯅꯦ ꯃꯥꯅ ꯇꯧꯗꯣꯏꯁꯦ ꯍꯥꯏꯗꯤ ꯑꯩꯈꯣꯏ ꯃꯅꯤꯡꯁꯤꯗ ꯃꯣꯏ ꯑꯉꯥꯡ ꯃꯣꯏ ꯃꯔꯨꯞ ꯃꯄꯥ ꯈꯔ ꯂꯩꯌꯦꯕ ꯑꯗꯨꯒ ꯁꯥꯟꯅꯧꯗꯣꯏꯅꯦ ꯃꯥꯅ ꯇꯧꯗꯣꯏꯁꯦ ꯑꯗꯨꯒ ꯉꯥꯛꯇꯪꯗꯤ ꯐꯠ ꯆꯪꯉꯛꯑꯝꯅꯦꯕꯀꯣ ꯑꯩꯈꯣꯏꯗ ꯍꯥꯏꯗꯤ ꯍꯣꯔꯦꯟ ꯍꯪꯉꯛꯑꯒꯗꯤ ꯐꯣꯟ ꯇꯧꯔꯒ ꯑꯉꯥꯡ ꯂꯥꯛꯄ꯭ꯔꯥ ꯂꯥꯛꯇꯕ꯭ꯔꯒ ꯍꯪꯉꯛꯑꯗꯤ ꯂꯥꯛꯏ ꯈꯨꯝꯅꯕꯀꯣ ꯉꯥꯛꯇꯪ ꯂꯩꯁꯤꯟꯅꯔꯝꯗꯣꯏꯅꯦ ꯃꯥꯁꯦ ꯃꯤꯅꯤꯠ ꯃꯉꯥꯒꯨꯝꯕ ꯑꯗꯨꯒ ꯆꯠꯈ꯭ꯔꯅꯦꯕ ꯃꯥꯁꯦ ꯑꯗꯨꯃꯥꯏꯅ ꯌꯥꯝ ꯀꯗ ꯇꯧꯕꯅꯦꯕ ꯐꯗ ꯌꯥꯝ ꯍꯕꯖꯂꯣ ꯑ
ꯀꯗꯗꯤ ꯌꯥꯝ ꯁꯤꯡꯕ ꯃꯥꯜꯂꯦ ꯑ ꯅꯍꯥꯟꯨ ꯃꯥꯗꯤ ꯁ꯭ꯋꯥꯏꯗꯩꯁꯨ ꯐ꯭ꯔꯦꯟ ꯁꯥꯔꯀꯜ ꯇꯤꯟꯅ ꯂꯩꯔꯝꯃꯦ ꯑꯁꯤ ꯃꯃꯥꯟꯅꯕ ꯑꯃ ꯑꯁꯤ ꯃꯅꯤꯡꯗ ꯑꯃ ꯌꯥꯎꯋꯦ ꯑꯗꯨ ꯑꯗꯨꯝ ꯁꯥꯟꯅꯩꯌꯦ ꯑꯗꯒꯤ ꯑꯩꯈꯣꯏ ꯅꯥꯀꯟꯒꯤꯁꯤꯗ ꯑꯉꯥꯡ ꯅꯨꯄꯤ ꯃꯆꯥ ꯈꯔ ꯂꯩ ꯑꯗꯨꯒ ꯃꯥ ꯁꯥꯏꯀꯜ ꯊꯧꯔꯤꯝꯃꯦ ꯇꯧ ꯂꯩꯔꯝꯃꯦ
ꯑꯁꯗꯤꯅꯦ ꯁꯤꯡꯕꯅꯦ ꯌꯥꯝ ꯁꯤꯡꯕꯅꯦ ꯑꯗꯨꯒꯅꯦ ꯍꯥꯏꯗꯤ ꯃꯤꯁꯨ ꯀꯣꯏ ꯀꯤꯇꯕꯅꯦꯕ ꯑꯗꯨꯝ ꯃꯥꯏ ꯊꯛꯄ ꯐꯖꯪ ꯆꯪꯉꯒꯅꯦ ꯃꯤꯁꯨ ꯀꯤꯗꯕ ꯍꯥꯏꯗꯣ ꯑꯗꯨꯝ ꯇꯧꯕꯅꯦꯕ ꯁꯨꯝ ꯍꯥꯏꯗꯤ ꯂꯨꯅ ꯀꯦꯅ ꯑꯗꯨꯝ ꯋꯥꯠꯇꯅ ꯁꯨꯝ ꯂꯥꯛꯍꯜꯂꯅꯤꯅꯅꯦ ꯍꯥꯏꯗꯤ ꯑꯗꯨꯝ ꯀꯩ ꯍꯥꯏꯅꯤ ꯃꯤꯁꯨ ꯀꯤꯗꯕꯗꯣ ꯑꯗꯨꯝ ꯑꯗꯒꯤ ꯑꯗꯨꯝ ꯃꯁꯥꯒꯤꯁꯨ ꯑꯗꯨꯝ ꯈꯤꯇꯪ ꯀꯩ ꯍꯥꯏꯅꯤ ꯃꯤꯒꯤꯗ ꯆꯪꯕ ꯇꯜꯂꯤ ꯈꯨꯠꯂꯤ ꯑꯗꯨꯝ ꯑꯝꯇ ꯂꯩꯇꯕꯗꯣ ꯄꯥꯛꯁꯪ ꯆꯪꯉꯒ ꯄꯥꯛꯁꯥ ꯁꯥꯟꯅꯔꯒ ꯑꯗꯨꯝ ꯃꯤ ꯂꯣꯏꯅꯅꯉꯥꯏꯗꯪ ꯇꯧꯔꯒ ꯄꯨꯅꯤꯡꯩ ꯂꯩꯕꯤꯗꯣ ꯑꯗꯨꯃꯥꯏ ꯂꯩꯕꯅꯦꯕ ꯑꯉꯥꯡꯗꯣ ꯑꯗꯨꯅꯁꯨꯅꯦ ꯑꯗꯨꯝ ꯅꯨꯡꯉꯥꯏꯕꯅꯦ ꯑꯗꯨꯝ ꯑꯁ ꯂꯝꯗꯤ ꯍꯦꯟꯕꯗ ꯂꯣꯏꯔꯝꯃꯅꯤ ꯍꯥꯏꯗꯤ ꯇꯅꯤꯅꯅꯦ ꯑꯉꯥꯡ ꯍꯥꯏꯕꯁꯤꯃꯕꯨ ꯐꯅ ꯒ꯭ꯌꯥꯟ ꯇꯥꯏ ꯍꯥꯏꯔꯁꯨ ꯉꯍꯥꯛ ꯑꯗꯨꯝ ꯌꯦꯡꯍꯧꯗꯕꯗ ꯑꯗꯨꯝ ꯁꯥꯟꯅꯗꯧ ꯉꯥꯛꯇꯅꯦꯕ ꯑꯩꯈꯣꯏꯗ ꯇꯧꯗꯣꯏꯁꯦ ꯃꯌꯨꯝꯗꯗꯤ ꯏꯁꯤꯡ ꯁꯥꯟꯅꯍꯟꯗꯦꯕ ꯄꯥꯛꯅ ꯑꯗꯨꯅ ꯑꯩꯈꯣꯏꯗ ꯂꯥꯛꯑꯗꯤ ꯏꯁꯤꯡꯁꯦ ꯀꯨꯝꯊꯈ꯭ꯔꯅꯤ ꯇꯦꯡꯀꯤ ꯃꯈꯣꯡꯁꯤꯗ ꯀꯨꯝꯃꯒꯅꯦ ꯏꯁꯤꯡꯁꯦ ꯁꯥꯟꯅꯍꯧꯗꯧꯒꯤ ꯃꯈꯨꯠ ꯍꯥꯝꯒ ꯑꯃꯨꯛ ꯇꯧꯅꯤ ꯐꯤꯜꯇꯔꯗ ꯏꯁꯤꯡ ꯌꯥ ꯏꯁꯤꯡꯁꯤꯅꯦ ꯃꯥꯅ ꯃꯌꯥꯝ ꯁꯥꯟꯅꯗꯣꯏ ꯇꯣꯏꯔꯤꯁꯦ ꯑꯩꯈꯣꯏ ꯁ꯭ꯋꯥꯏꯗ ꯎꯗꯕ ꯑꯗꯨꯝ ꯀꯨꯏꯔꯦꯅꯦ ꯑꯗꯨꯒ
ꯍꯣꯏ ꯌꯥꯝꯗꯤ ꯅꯨꯡꯁꯤꯔꯦ ꯑꯁꯤ ꯃꯇꯥꯡꯁꯤꯅꯦꯕ ꯑꯩꯅ ꯑꯉꯥꯡꯗ ꯌꯥꯝ ꯄꯥꯝꯃꯤꯁꯦ ꯊꯦꯡꯍꯥꯎ ꯂꯩꯉꯥꯎ ꯈꯤꯇꯪ ꯇꯧꯔꯛꯄꯒꯤ ꯑꯗꯒꯤ ꯁꯨꯝ ꯉꯥꯡꯅ ꯁꯥꯟꯅꯕꯁꯨ ꯌꯥꯝ ꯅꯨꯡꯉꯥꯏꯕ ꯃꯇꯝꯗꯣ ꯑꯗꯨꯃꯥꯏꯅ ꯑꯣꯏꯕꯅꯦꯕ ꯑꯁꯤ ꯃꯇꯥꯡꯁꯤꯗ ꯑꯩꯅ ꯑꯉꯥꯡ ꯌꯥꯝ ꯅꯨꯡꯁꯤꯔꯤꯁꯦ ꯃꯣꯏ ꯀꯩꯅꯣ ꯇꯧꯋꯦ ꯁ꯭ꯀꯨꯜꯗꯤ ꯁꯤꯗ ꯑꯗꯨ ꯆꯠꯄ ꯃꯥꯜꯂꯦ
ꯃꯥꯂꯦꯛ ꯑ ꯍꯣꯏ ꯑꯗꯨꯝ ꯑꯗꯨꯝꯗ ꯆꯠꯂꯕꯅꯦ ꯑꯗ ꯐꯔꯦꯅꯦ ꯅꯪꯁꯨ ꯄꯣꯊꯥꯖꯔꯛꯦ ꯂꯣꯏꯅ ꯉꯥꯏꯍꯥꯛ ꯂꯩꯔꯒ ꯑꯃꯨꯛ ꯄꯥꯎ ꯐꯥꯎꯅꯔꯁꯤꯅꯤ
ꯍꯣꯏ ꯍꯣꯏ ꯊꯝꯃꯒꯦꯀꯣ ꯑꯗꯨꯗꯤ
ꯍꯣꯏ ꯍꯣꯏ ꯀꯔꯤ ꯑꯁꯤꯅ ꯇꯧꯔꯤꯁꯤꯅ